ꯍ ꯇꯣ ꯇꯥꯕꯔꯣ ꯑꯝ
ꯇꯕ꯭ꯔꯣ
ꯍꯣꯏ ꯀꯩꯗꯣꯏꯅꯣ
ꯑꯣ ꯑꯟꯑꯣꯗꯤꯕꯜ
ꯆꯥꯛꯆꯥꯔꯕꯣ
ꯆꯥꯔꯦ ꯑꯟꯏꯟꯇꯦꯜꯂꯤꯖꯦꯕꯜ
ꯑꯟꯑꯣꯗꯤꯕꯜ
ꯆꯥꯔꯦ ꯅꯪꯗꯤ
ꯑꯩ ꯆꯥꯗ꯭ꯔꯦ ꯊꯣꯡꯉ ꯊꯣꯡꯉꯒ ꯗꯨꯝ ꯂꯩꯔꯤꯌꯦ ꯆꯥꯗ꯭ꯔꯦ ꯑꯗꯣ ꯉꯁꯥꯏ ꯑꯩ ꯀꯩꯅꯣ ꯉꯁꯥꯏ ꯑꯩ ꯃꯄꯥꯟꯗ ꯎꯝ ꯄꯅꯤꯄꯨꯔꯤ ꯆꯂꯨꯕꯒꯤꯀꯣ
ꯑꯟꯏꯟꯇꯦꯜꯂꯤꯖꯦꯕꯜ
ꯒꯦꯁꯇ꯭ꯔꯤꯛ ꯀꯟꯃꯟꯕꯒꯤ ꯑꯩ ꯍꯧꯖꯤꯛ ꯀꯦꯝ ꯆꯥꯕ ꯌꯥꯗ꯭ꯔꯦ ꯑꯣꯛꯁꯥ ꯒꯁꯣꯏꯕꯨꯝ
ꯑꯟꯏꯟꯇꯦꯜꯂꯤꯖꯦꯕꯜ
ꯇꯥꯗꯕ꯭ꯔꯣ
ꯑꯟꯑꯣꯗꯤꯕꯜ
ꯅꯣꯏꯗꯤ ꯀ꯭ꯔꯤꯟꯁꯥꯡ ꯆꯥꯕ꯭ꯔꯥ
ꯎꯝ
ꯑꯥ
ꯑꯟꯑꯣꯗꯤꯕꯜ
ꯅꯨꯡꯉꯥꯏꯔꯤꯕ꯭ꯔꯣ ꯅꯪꯁꯦ ꯃꯄꯥꯟꯗ ꯂꯩꯕꯗꯣ
ꯑꯟꯑꯣꯗꯤꯕꯜ ꯑꯟꯑꯣꯗꯤꯕꯜ ꯑꯟꯏꯟꯇꯦꯜꯂꯤꯖꯦꯕꯜ
ꯀꯩꯕ
ꯑꯩ ꯐꯣꯟ ꯊꯝꯕ ꯌꯥꯕ꯭ꯔꯥ ꯀꯃꯥꯏ ꯇꯧꯒꯦ
ꯀꯥꯏꯗ ꯊꯝꯗꯣꯏꯕ
ꯑꯦ ꯑꯩ ꯏꯃꯥ ꯀꯣꯜ ꯇꯧꯔꯛꯑꯦꯕ
ꯑꯣ
ꯑꯗꯨ ꯀꯃꯥꯏ ꯑꯁꯤ ꯑꯗꯨꯝ ꯄꯥꯏꯔꯒ ꯋꯥꯔꯤ ꯁꯥꯕ ꯌꯥꯕ꯭ꯔꯥ
ꯌꯥꯗꯦ
ꯌꯥꯗꯦ
ꯎꯝ
ꯨꯑꯗꯨꯖꯤ ꯀꯃꯥꯏꯅ
ꯑꯟꯏꯟꯇꯦꯜꯂꯤꯖꯦꯕꯜ ꯇꯧꯔꯣ ꯅꯣꯏ ꯃꯥꯗ ꯃꯃꯥꯗ ꯍꯧꯖꯤꯛ ꯅꯠꯇꯕ
ꯍꯣꯏ ꯍꯣꯏ ꯑꯗꯨ ꯅꯤꯠ ꯀꯌꯥꯒꯨꯝꯕ ꯋꯥꯔꯤ ꯁꯥꯟꯅꯗꯣꯏꯅꯣ ꯁꯤꯁꯦ
ꯑꯟꯏꯟꯇꯦꯜꯂꯤꯖꯦꯕꯜ
ꯎꯝ
ꯇꯦꯟ ꯏꯂꯦꯚꯦꯟ ꯃꯤꯠꯁꯀ ꯀꯨꯝꯕ ꯈꯛꯇꯅꯤꯗ
ꯍꯣꯏ ꯌꯥꯏ ꯑꯗꯨꯗꯤ ꯀꯥꯏꯗꯦ
ꯎꯝ
ꯑꯟꯑꯣꯗꯤꯕꯜ
ꯅꯪ ꯂꯩꯕ꯭ꯔꯣ ꯅꯨꯡꯉꯥꯏꯕ꯭ꯔꯥ
ꯅꯡꯕꯨ ꯅꯨꯡꯉꯥꯏ ꯅꯨꯡꯉꯥꯏꯌꯦ ꯍꯥꯏꯗꯣꯏꯔꯥ ꯅꯨꯡꯉꯥꯏꯇꯦ ꯍꯥꯏꯗꯣꯏꯔꯥ ꯈꯪꯗꯦꯗ ꯍꯣꯏ ꯑꯩ ꯁꯦꯞꯇꯦꯝꯕꯔ ꯐꯣꯔ ꯂꯣꯏꯗꯣꯏꯅꯦ ꯂꯩ ꯆꯣꯏꯅꯦ ꯌꯥꯔꯦ ꯁꯨꯍꯥꯎ ꯍꯥꯎꯇ ꯍꯥꯎꯕꯀꯥ ꯑꯝꯇ ꯐꯪꯗꯦꯉꯣ
ꯉꯥꯒꯨꯝꯕꯗꯤ ꯃꯈꯣꯏꯒꯤ ꯀꯩꯅꯣ ꯍꯥꯎꯋꯤꯗꯨꯅ ꯀꯦꯔꯦꯂꯥꯒꯤ ꯉꯥ ꯊꯣꯡꯕ ꯆꯆꯥꯒꯨꯝꯕꯗꯣ
ꯍꯣꯏ ꯍꯣꯏ ꯅꯪ ꯃꯤꯅ ꯌꯥꯝꯅ ꯑꯗꯨꯃꯥꯏꯅ ꯍꯥꯏꯅ ꯀꯣ ꯑꯗꯨꯕꯨ ꯑꯩꯅ ꯅꯍꯥꯟ ꯑꯣꯗꯔ ꯇꯧꯕ ꯀꯥꯟꯗꯗꯤ ꯎꯐ ꯊꯨꯍꯥꯎꯗ ꯌꯥꯝ ꯇꯥꯡꯉꯦꯕ ꯑꯩꯅ ꯑꯣꯗꯔ ꯇꯧꯕꯗꯣ ꯃꯥꯒꯤ ꯎꯝ ꯋꯥꯔ ꯄꯤꯁ ꯑꯃꯗꯅꯦ ꯑꯃ ꯈꯛꯇ ꯍꯥꯞꯄꯒ ꯑꯇꯣꯞꯄꯗꯤ ꯃꯍꯤ ꯈꯛꯇ ꯍꯥꯞ ꯑ ꯀꯥ
ꯍꯥꯎꯗꯦ ꯑꯩꯗ ꯃꯇꯝ ꯈꯗ ꯆꯥꯕ ꯃꯍꯤꯗꯣ ꯂꯪꯊꯣꯛꯈ꯭ꯔꯦ ꯑꯗꯨꯒ ꯌꯃꯁꯗ ꯕ ꯃꯣꯏꯒꯤꯗꯣ ꯍꯟꯆꯥꯡꯗꯣ ꯑꯖꯣꯏ ꯄꯥꯝꯗꯦ ꯀꯅꯤ
ꯉꯁꯤꯒꯤ ꯀ꯭ꯔꯤꯟ ꯁꯥꯡꯖꯕꯗꯣ ꯀꯔꯤ ꯃꯊꯦꯗꯔꯦꯁꯤꯗꯤ
ꯉꯁꯥꯏ ꯍꯥꯏ ꯑꯩ ꯉꯁꯥꯏ ꯀꯥꯎꯈ꯭ꯔꯕꯣ
ꯇꯥꯗꯦꯕ ꯅꯪ ꯉꯁꯥꯏ ꯍꯥꯏꯕꯗꯣ ꯀꯔꯤ ꯍꯥꯏꯖꯔꯥ ꯈꯪꯗꯦ ꯅꯪꯅꯦꯉ ꯐꯠꯇꯕꯖꯔꯅ ꯈꯜꯂꯨꯕ ꯑꯣꯟ
ꯑꯩꯩꯅꯕꯤꯅ
ꯑꯣ ꯑꯣ ꯑꯗꯨꯗꯨꯔꯥ ꯑꯣ ꯑꯗꯨꯗꯤ ꯑꯦ ꯍꯣꯏꯗꯤ ꯆ ꯉꯁꯥꯏꯗꯤ ꯊꯣꯡꯁꯨ ꯍꯥꯎꯗ꯭ꯔꯦ ꯅ ꯑꯗꯨꯒꯤ ꯉꯥꯟ ꯃꯥꯜꯂꯦꯅ ꯈꯜꯂꯕ
ꯑꯗꯨꯗꯤ ꯆꯔ ꯔ ꯄꯨꯛ ꯊꯜꯂꯦꯕ ꯉꯁꯥꯏꯗꯨꯣ ꯑ ꯈꯨꯍꯥꯎꯗꯨ
ꯎꯝ ꯅꯣꯏꯅꯦ ꯊꯣꯡꯕꯁꯨ
ꯑꯩ ꯑꯩ ꯊꯣꯡꯐꯝ ꯂꯩꯇꯌꯦ ꯃꯐꯝ ꯂꯩꯇꯦꯂꯦꯛꯁꯥ ꯕꯤꯔ
ꯁꯥ ꯀꯥꯡꯕꯒꯨꯝꯕꯗꯤ ꯄꯣꯔꯛꯄ ꯌꯥꯕ꯭ꯔꯣ
ꯑꯁ ꯑꯩ ꯏꯃꯥ ꯑ ꯑꯗꯨꯝ ꯀꯣꯜ ꯇꯧꯔꯛꯑꯦꯃ ꯉꯥꯏꯌꯣꯗ ꯑꯗꯨ ꯑꯩ ꯏꯃꯥꯉꯣꯟꯗ ꯊꯥꯕꯤꯌꯣ ꯍꯥꯏꯕꯅꯦꯕ ꯀꯣ ꯃꯣꯏꯅ ꯍꯣꯏ ꯍꯥꯏꯕ ꯑꯗꯨꯒ ꯃꯣꯏ ꯎ ꯅꯨꯡꯕꯥꯍꯣꯏꯗꯣ ꯃꯣꯏ ꯃꯣꯏꯅ ꯗꯦꯠ ꯋꯥꯟꯗ ꯗꯦꯠ ꯋꯥꯟꯗ ꯆꯠꯀꯅꯤ ꯍꯥꯏꯔꯒ ꯑꯗꯨꯒ ꯃꯣꯏꯁꯦ ꯈꯨꯇꯇ ꯁꯟꯗꯩ ꯅꯨꯃꯤꯠꯇ ꯑꯩ ꯆꯠꯈ꯭ꯔꯅꯤ ꯍꯥꯏꯌꯦꯕ
ꯎꯝ ꯑꯗꯨ ꯉꯁꯤ ꯑꯃꯨꯛ ꯀꯥ ꯍꯜꯂꯛꯑꯅꯤ ꯍꯥꯏꯌꯦ ꯂꯝꯕꯤꯗꯨꯣ ꯂꯩ ꯁꯂꯥꯏ ꯇꯥꯕꯒꯤ
ꯅꯪ ꯀꯅꯥꯅ ꯍꯥꯏꯕꯅꯣ ꯍꯜꯂꯛꯇꯕꯅꯦ
ꯆꯤꯆꯦꯅ ꯍꯥꯏꯌꯦꯦ ꯍꯥꯏꯌꯦꯦ ꯉꯁꯥꯏ
ꯗꯦ ꯃꯣꯏꯗꯣ ꯆꯠꯈ꯭ꯔꯕꯅꯦ ꯗꯤꯃꯥꯄꯨꯔ ꯆꯠꯅꯤꯡꯉꯥꯏ ꯍꯥꯏꯔꯒ ꯉꯁꯥꯏ ꯑꯩ ꯑꯃꯨꯛ ꯀꯀꯣꯜ ꯇꯧꯋꯦ
ꯑ ꯑꯥ
ꯍ ꯀꯃꯥꯏ ꯑꯩꯅ ꯄꯥꯎ ꯐꯥꯎꯅ ꯆꯅꯗꯕ ꯅꯣꯅꯤ
ꯈꯪꯗꯦ ꯂꯦꯟꯁ꯭ꯂꯥꯏꯠ ꯀꯩꯅꯣ ꯇꯧꯕꯒꯤꯅꯦ ꯀꯣ
ꯑꯣ ꯆꯣ
ꯑꯥꯏ ꯐꯣꯟ ꯄꯥꯏꯉꯦ ꯇꯧꯔꯅꯁꯨ
ꯑꯁ ꯀꯗ ꯑꯥꯏꯗꯤ ꯀꯅꯣꯗ ꯑ ꯐꯣꯟꯣꯟꯗꯨꯗꯤ ꯑꯥꯏ ꯐꯣꯟꯗ ꯂꯥꯏꯔꯤ
ꯑꯗ ꯀꯦꯅꯤ ꯂꯨꯕꯂꯅꯦ
ꯑꯩꯒꯤ ꯂꯦꯞꯇꯣꯞꯁꯤꯁꯨ ꯕꯦꯔꯥ ꯈꯛꯇꯅꯦ
ꯑꯗꯨꯝ ꯑꯣꯚꯔ ꯀꯩꯅꯣ ꯅꯪꯒꯤꯁꯨ ꯑ
ꯅꯍꯐ
ꯎꯝ ꯑꯩꯒꯤꯁꯨꯅꯦ ꯐꯣꯟ ꯁꯨꯅꯦ ꯂꯣꯏꯅꯃꯛ ꯕꯤꯔꯥꯡ ꯉꯥꯛꯇꯅꯦ ꯑꯩ ꯍꯧꯖꯤꯛ ꯑꯩꯒꯤ ꯀꯦꯔꯤꯌꯔꯗꯁꯨ ꯕꯤꯔꯥꯡ ꯄꯦꯜꯂꯕꯅꯤ ꯍꯧꯖꯤꯛꯇꯤ ꯇꯦꯟꯁꯟ ꯍꯧꯔꯦ ꯑꯩꯁꯨ
ꯏꯟꯁꯥꯡꯒꯤ ꯏꯁꯇꯦꯠ ꯀꯥꯔꯦꯟꯗꯁꯨ
ꯃꯤꯅ ꯄꯩꯁꯥ ꯎꯕꯗꯣ ꯑꯩ ꯀꯤꯖꯩ ꯃꯥꯅ ꯇꯨꯔꯦꯗ ꯆꯠꯇꯣꯏꯁꯦ ꯑꯗꯨꯒ ꯄꯩꯁꯥ ꯃꯌꯥꯝ ꯄꯨꯕꯗꯣ
ꯀꯔꯤꯒ꯭ꯔꯦ ꯑꯦꯀꯥꯎꯟꯗ ꯄꯨꯗꯕ
ꯑꯩꯁꯨ ꯃꯥꯒꯤ ꯀ ꯂꯩꯇꯦ ꯍꯥꯏꯌꯦꯕ ꯅꯪꯗꯤ ꯑꯝꯇ ꯋꯥꯔꯤ ꯁꯥꯟꯅꯗꯕ ꯃꯥꯜꯂꯦ ꯅꯣꯏꯁꯦ
ꯍꯣꯏ
ꯁꯥꯎꯅꯕ꯭ꯔꯥ ꯑꯗꯨ ꯀꯁꯨ
ꯑꯗꯨ ꯍꯥꯏꯕꯤꯌꯣꯅ ꯑꯗꯨ ꯃꯥꯁꯦ ꯀꯩꯅꯣ ꯇꯧꯅꯤ ꯃꯥꯁꯦ ꯀꯩꯅꯣ ꯇꯧꯅꯤꯀꯣ ꯑꯩ ꯁꯥꯎꯅꯔꯅꯤ ꯍꯧꯖꯤꯛ ꯑꯃꯨꯛꯀ ꯇꯦꯝꯄꯔꯦꯆꯔꯗꯣ
ꯌꯥꯔꯦ ꯑꯩ ꯅꯍꯥꯟꯗꯣ ꯎ ꯑꯗꯨꯃꯥꯏꯅ ꯑꯩ ꯑꯩꯅ
ꯈ꯭ꯔꯁꯨ ꯕꯦꯛ ꯑꯗꯨꯝ ꯂꯥꯎꯈ꯭ꯔꯦ ꯎꯄꯥꯏ ꯂꯩꯇꯦ
ꯑꯥ ꯑꯩ ꯑꯗꯨꯃꯥꯏꯅ ꯍꯥꯏꯕꯅꯦꯕ ꯎꯝ ꯍꯥꯏ ꯃꯥꯒꯤ ꯑꯦꯀꯥꯎꯟ ꯁꯦꯝꯒꯅꯤ ꯍꯥꯏꯕꯒꯤ ꯑꯣꯏ ꯍꯥꯏꯌꯦꯕ ꯑꯗꯨꯗꯨꯅ ꯄꯩꯁꯥꯒꯤꯌꯥ ꯄꯨꯒꯦ ꯍꯥꯏꯕꯅꯣ ꯍꯥꯏꯕ ꯀꯥꯟꯗ ꯃꯥꯅ ꯊꯥꯔꯇꯤꯒꯨꯝꯕꯗꯤ ꯄꯨ ꯍꯥꯏꯌꯦꯦ ꯍꯥꯏꯑꯕꯀꯣ ꯑꯗꯨ ꯑꯩꯅ ꯑꯗꯨꯃꯥꯏꯅ ꯍꯥꯏꯅꯤꯡꯅꯤꯡꯕ ꯊꯥꯔꯇꯤꯗꯤ ꯌꯥꯝꯃꯜꯂꯦ ꯑꯗꯨꯃꯥꯏꯅ ꯄꯨꯕ ꯅꯣꯏ ꯀꯨꯟ ꯇꯔꯥꯒꯨꯝꯕ ꯌꯥꯝ ꯂꯕꯗ ꯇꯔꯥꯒꯨꯝꯕ ꯐꯧ ꯍꯥꯏꯕꯅꯦꯕ ꯑꯩꯅ
ꯑꯥ
ꯑꯗꯨꯒ ꯍꯣꯏ ꯍꯥꯏꯕꯒꯨꯝ ꯇꯧꯔꯒ ꯈꯪꯗꯦ ꯑꯗꯨꯃꯥꯏꯅ ꯇꯧꯋꯦ ꯑꯗꯨꯒ ꯎꯝ ꯎꯝ ꯃꯥꯅ
ꯑꯗꯨꯒ ꯑꯩꯁꯨ ꯏꯅꯥꯎꯅꯨꯄꯤꯒ ꯑꯩ ꯋꯥꯔꯤ ꯁꯥꯟꯅꯕꯅꯦꯕꯀꯣ ꯀꯣ ꯑꯗꯨꯒ ꯃꯥꯅ ꯑꯗꯨꯃꯥꯏꯅ ꯍꯥꯏꯕꯅꯦ ꯀꯦꯁꯄꯨꯕꯨꯗꯤ ꯈꯔ ꯔꯤꯁꯀꯤ ꯑꯣꯏꯌꯦ ꯑꯗꯨꯒ ꯎꯝ ꯍꯥꯏꯗꯤ ꯑꯩꯉꯣꯟꯗ ꯈꯔ ꯊꯛ ꯑꯩꯉꯣꯟꯗ ꯊꯥꯔꯁꯨ ꯃꯥ ꯑꯦꯀꯥꯎꯟ ꯂꯩꯇ꯭ꯔꯗꯤ ꯑꯩꯉꯣꯟꯗ ꯊꯥꯔꯒ ꯃꯥꯅ ꯅꯠꯇ꯭ꯔꯁꯨ ꯃꯥꯅ ꯄꯩꯁꯥ ꯈꯖꯤꯛ ꯄꯨꯔꯁꯨ ꯌꯥꯏꯗꯨꯒꯃꯅ ꯑꯦꯀ ꯏꯦ ꯍꯥꯏꯗꯤ ꯑꯩꯉꯣꯟꯗ ꯊꯥꯔꯒ ꯃꯥꯅ ꯄꯩꯁꯥ ꯈꯔ ꯃꯥꯅ ꯁꯤꯖꯤꯟꯅꯒꯗꯕꯗꯨ ꯈꯛꯇ ꯄꯨꯎ ꯍꯥꯏꯌꯣꯅ ꯑꯩꯉꯣꯟꯗ ꯃꯥꯅ ꯍꯥꯏꯕꯅꯤꯕꯁꯃꯅ ꯑꯗꯨ ꯁꯨ ꯍꯥꯏꯒꯦ ꯇꯧꯕ ꯀꯥꯟꯗ ꯑꯩꯒꯤꯁꯦ ꯑꯩ ꯀꯣꯛꯁꯦ ꯌꯨꯁ ꯇꯧꯕ ꯉꯝꯕ ꯭ꯔꯦꯕ ꯑꯗꯨꯒ ꯑꯩ ꯑꯩ ꯀꯥꯎꯈ꯭ꯔꯕꯅꯦꯕ ꯑꯗꯨꯒ ꯃꯣꯏꯅ ꯑꯥ ꯗꯦꯠ ꯀꯌꯥꯗꯅꯣ ꯗꯦꯠ ꯑꯃꯗꯔꯥ ꯆꯠꯀꯅꯤ ꯍꯥꯏꯕꯒꯤ ꯑꯩꯁꯨ ꯃꯇꯥꯡ ꯂꯩꯔꯤ ꯍꯥꯏꯅ ꯅ ꯈꯟꯈ꯭ꯔꯕ
ꯑꯗꯨꯝ ꯑꯩꯈꯣꯏ ꯗꯤꯃꯥꯄꯨꯔꯗ ꯍꯧꯖꯤꯛ ꯌꯧꯔꯅꯤꯀꯣ ꯗꯤꯃꯥꯄꯨꯔ
ꯁꯤꯃꯄꯨ ꯌꯥꯎꯗ꯭ꯔꯤ ꯃꯥꯜꯂꯦ ꯉꯁꯥꯏ ꯑꯩꯅ ꯎ ꯏꯚꯤꯅꯤꯡꯗ ꯑꯩꯅ ꯋꯥꯔꯤ ꯁꯥꯕ ꯀꯥꯟꯗ ꯃꯣꯏꯗꯣ ꯈꯨꯟ ꯑꯃꯗ ꯂꯦꯡꯉꯥꯏꯒꯤ ꯈꯨꯟ ꯑꯃꯗ ꯆꯠꯂꯒ ꯂꯩꯔꯤ ꯍꯥꯏꯌꯦ
ꯎꯝ ꯋꯥꯗꯤ ꯑꯣꯏꯔꯝꯅ ꯅꯨꯡꯁꯤꯦ ꯍꯣꯏ ꯑꯌꯨꯛꯇ ꯌꯧꯗꯣꯏꯅꯤ ꯗꯤꯃꯥꯄꯨꯔꯁꯨ ꯀꯣ ꯉꯁꯤ ꯌꯧꯔꯔꯣꯏꯅꯤ ꯌꯧꯗꯣꯏ ꯃꯥꯟꯗꯦ ꯉꯁꯤꯗꯤ
ꯑꯌꯦ ꯃꯥꯅ
ꯎꯝ
ꯍꯥꯏꯒꯅꯤ
ꯅꯁꯥꯁꯨ ꯁꯨꯞ ꯃꯥꯁꯦ ꯁꯣꯟꯕꯅꯤ ꯁꯣꯟꯕꯁꯨ
ꯑꯗꯨ ꯀꯩꯒꯤ ꯁꯥꯎꯅꯕꯅꯣ ꯍꯥꯏꯕ
ꯑꯩꯅ ꯅꯍꯥꯟ ꯃꯥ ꯑꯦꯛꯖꯥꯝ ꯀꯥꯟꯗ ꯃꯥ ꯅꯥꯏꯗꯅ ꯃꯥ ꯅꯥꯕꯗꯣ ꯑꯗꯨ ꯑꯣꯏꯔꯁꯨ ꯃꯥꯒꯤ ꯔꯤꯖꯜꯁꯦ ꯃꯥ ꯃꯥꯅ ꯆꯦꯟ ꯈꯨꯝꯃꯟꯕꯒꯤ ꯑꯩ ꯁꯥꯎꯈ꯭ꯔꯕ ꯑꯗꯨ ꯀꯔꯤꯒꯤꯔꯥ ꯅꯪ ꯀꯩꯅꯣ ꯅꯪꯒꯤ ꯃꯥꯥꯛꯁꯨ ꯑꯗꯨꯃꯥꯏ ꯑꯗꯨꯃꯥꯏꯅ ꯇꯥꯎꯕ ꯑꯗꯨꯃꯥꯏ ꯍꯥꯏꯈ꯭ꯔꯕꯅꯤ ꯃꯥ ꯁꯥꯎꯈ꯭ꯔꯕꯅꯤ
ꯑꯗꯨ ꯑꯣꯏꯔꯁꯨ ꯅꯅꯥꯎ ꯅꯨꯄꯤꯅꯦ ꯅꯪꯅ ꯑꯗꯨꯃꯥꯏꯅ ꯁꯥꯎꯅꯕꯗꯨꯗꯤ ꯑ
ꯀꯃꯥꯏ ꯍꯥꯏꯗꯣꯏꯅꯣ ꯅꯔ ꯌꯥꯎꯅꯦ
ꯑꯗꯨꯅꯦ ꯑꯩꯅ ꯍꯥꯏꯕꯗ ꯃꯉꯣꯟꯗ ꯀꯩꯝ ꯍꯥꯏꯇꯦ ꯃꯥ ꯀ꯭ꯂꯥꯁ ꯇꯦꯟ ꯀꯥꯕ ꯃꯄꯥꯟꯗꯁꯨ ꯃꯥ ꯑꯗꯨꯃꯥꯏꯅ ꯇꯧꯋꯦ ꯑꯩꯅ ꯍꯥꯏꯌꯦ ꯍꯥꯏꯌꯦ ꯍꯥꯏꯕꯗꯣ ꯃꯥꯅꯅꯤ ꯂꯝꯍꯦꯟꯕꯗ ꯑ ꯑꯦꯛꯖꯥꯝ ꯀꯥꯟꯗ ꯂꯥꯏꯔꯤꯛ ꯄꯥꯎ ꯍꯥꯏꯔꯒ ꯍꯣꯏ ꯍꯣꯏ ꯌꯥꯝ ꯏꯖꯤ ꯑꯣꯏꯃꯟꯕꯒꯤ ꯃꯥꯒꯤ ꯀꯣ ꯑꯗꯨ ꯑꯣꯏꯔꯦ ꯑꯩꯈꯣꯏꯁꯨ ꯑꯦꯁꯄꯦꯛꯇꯦꯁꯟ ꯂꯩꯌꯦꯗꯅ ꯑꯗꯨꯃꯥꯏꯅ ꯇꯧꯕꯅꯤ ꯃꯥꯗꯣ ꯅꯠꯇ꯭ꯔꯗꯤ ꯀꯩꯝ ꯍꯥꯏꯔꯣ ꯃꯥꯅ ꯀꯩꯅꯣ
ꯎꯝ
ꯏꯁꯇ꯭ꯔꯒꯜ ꯇꯧꯕ ꯎꯔꯗꯤ ꯑꯩꯈꯣꯏ ꯑꯗꯨꯝ ꯒ꯭ꯌꯥꯟ ꯇꯥꯏ ꯑꯗꯨꯅ
ꯎꯝ
ꯑꯗꯨ ꯅꯠꯇꯕ ꯌꯥꯝ ꯏꯖꯤ ꯌꯥꯝ ꯂꯥꯛꯑꯕ ꯃꯥꯅ ꯑꯗꯨꯝ ꯈꯟꯕꯒꯤ ꯍꯧꯖꯤꯛ
ꯑꯗꯨ ꯀꯥꯏꯗꯦ ꯍꯥꯏꯕ ꯑꯃꯒꯤ ꯑꯃꯒꯤ ꯀꯩꯅꯣ ꯑꯣꯏꯔꯗꯤ
ꯍꯣꯏ ꯀꯩꯝ ꯀꯥꯏꯗꯦ ꯑꯗꯨ ꯑꯣꯏꯔꯁꯨ ꯑꯩꯅ ꯑꯗꯨꯃꯥꯏꯅ ꯍꯥꯏꯕꯒꯤ ꯃꯥꯗꯤ ꯁꯥꯎꯈ꯭ꯔꯕꯅꯤꯗ
ꯁꯥꯎꯔꯁ ꯃ ꯅꯁꯨ ꯀꯣꯜ ꯇꯧꯔꯒ ꯑꯗꯨꯝ ꯋꯥꯔꯤ ꯁꯥꯕ ꯌꯥꯏ ꯏ ꯅꯕꯅꯤꯁꯨ
ꯁꯥꯎꯅꯔꯒ ꯀꯣꯜ ꯇꯧꯗꯕꯗꯨ ꯃꯩꯇꯩ ꯑꯣ ꯀꯩꯅꯣ ꯀꯃꯥꯏ ꯍꯥꯏꯗꯣꯏꯅꯣ
ꯑꯗꯣ ꯍꯌꯦꯡꯗꯣ ꯃꯥ ꯑꯗꯨꯃꯥꯏꯅ ꯇꯧꯈ꯭ꯔꯣ ꯕꯦꯒꯁꯦ ꯀꯩꯅꯣ ꯇꯧ ꯍꯥꯏꯌꯣ ꯃꯈꯣꯏ ꯆꯠ ꯑꯍꯟ ꯑꯃꯒꯨꯝꯕꯗꯤ ꯆꯥꯔꯝꯅꯤꯀꯣ ꯃꯈꯣꯏ ꯏꯁꯇꯨꯗꯦꯟ ꯉꯥꯛꯇ ꯑꯣꯏꯕꯥ ꯁꯥꯇ꯭ꯔꯥ ꯈꯛꯇꯔ ꯃꯈꯣꯏ ꯆꯠ
ꯆꯠ꯭ꯔ ꯉꯇꯅꯦ ꯃꯣꯏꯅ ꯆꯠꯄ ꯑꯗꯣ ꯑꯗꯨꯃꯥꯏꯅ ꯑꯩꯅ ꯍꯥꯏꯈꯤꯕꯅꯦ ꯃꯥꯗꯣ ꯃꯥꯒꯤ ꯎ ꯀꯩꯅꯣꯗꯣ ꯍꯥꯞꯄꯤ ꯍꯥꯏꯕꯀꯣ
ꯑꯄꯥꯪꯕꯤꯅꯤ ꯃꯥꯁ
ꯌꯥꯔꯦ ꯍꯥꯞꯄꯦ ꯍꯥꯏꯕꯅꯦꯕ ꯑꯗꯨꯒꯤ ꯑꯗꯨꯗꯣ ꯅꯪ ꯕꯦꯛꯇꯣꯅꯥꯛꯇ ꯊꯝꯃꯒ ꯂꯩꯌꯣ ꯅꯠꯇ꯭ꯔꯗꯤ ꯍꯥꯏꯕꯗꯤ ꯃꯐꯝꯗꯨ ꯐꯠꯇ ꯆꯠꯇꯕꯅꯤꯅ ꯑꯩꯅ ꯑꯗꯨꯃꯥꯏꯅ ꯍꯥꯏꯕꯅꯦꯕ
ꯑꯗꯨ ꯑꯣꯏꯔꯁꯨ ꯇꯨꯝꯅꯤꯡꯈ꯭ꯔꯅꯤꯗ ꯍꯦꯛꯇ ꯇꯨꯝꯅꯤꯡꯕꯁꯨ ꯈꯥꯡꯕ ꯉꯝꯗꯕꯅꯤ
ꯍꯣꯏ ꯑꯩꯅ ꯍꯥꯏꯕꯅꯦ ꯅꯣꯏꯅ ꯇꯨꯝꯅꯤꯡꯉꯁꯨ ꯃꯤ ꯑꯃ ꯇꯨꯝꯃꯣ ꯑꯗꯨꯒ ꯃꯤ ꯑꯃ ꯑꯃꯨꯛ ꯑꯃꯨꯛ ꯀ ꯍꯥꯏꯗꯤ ꯁꯪꯉꯣ ꯍꯥꯏꯕꯅꯦꯕ ꯑꯩ ꯑꯗꯨꯝꯥꯏꯅ ꯍꯥꯏꯈꯤꯕꯅꯤ ꯃꯤ ꯑꯃ ꯇꯨꯝꯕ ꯀꯥꯟꯗ ꯁꯥꯡꯕ ꯃꯤ ꯑꯃ ꯑꯗꯨꯝ ꯇꯨꯝꯃꯣ ꯇꯥꯔꯟ ꯇꯥꯔꯟ ꯇꯧꯔꯒ ꯇꯨꯝꯃꯣ ꯍꯥꯏꯈꯤꯕꯅꯤ
ꯇꯔꯟ ꯇꯟ ꯇꯧꯔꯁꯨ ꯃꯈꯣꯏꯁꯦ ꯋꯥꯃꯟꯕꯒꯤ ꯉꯁꯤꯁꯨ ꯇꯨꯝꯃꯔꯣꯏ ꯃꯈꯣꯏꯁꯦ ꯍꯧꯖꯤꯛꯁꯨ ꯌꯧꯔꯔꯣꯏꯀꯣ
ꯍꯣꯏ ꯑꯗꯨꯃꯥꯏꯅꯗꯤ ꯇꯧꯗꯤ ꯇꯧꯒꯅꯤ ꯑꯗꯨꯕꯨ ꯃꯣꯏꯅ ꯆꯠꯄꯗꯨ ꯃꯤ ꯇꯔꯥ ꯃꯤ ꯇꯔꯥꯒꯛ ꯀꯌꯥꯅꯣ ꯗꯨꯕꯥꯏꯅ ꯆꯠꯄꯅꯦꯕ
ꯃꯤ ꯗꯨ ꯗꯣꯀꯨꯃꯦꯟꯁꯀꯨꯝꯕ ꯗꯣꯀꯨꯃꯦꯟꯁ ꯂꯣꯁ ꯇꯧꯕ ꯂꯩꯗꯅ ꯑꯗꯨ ꯑꯩꯈꯣꯏꯁꯤ ꯂꯥꯏ ꯑꯗꯨꯅꯤꯅ ꯃꯣꯏꯁꯦ
ꯑꯗꯨꯅꯦꯕꯃꯥ ꯃꯥꯗꯣ ꯑꯩꯅ ꯑꯗꯨꯃꯥꯏꯅ ꯍꯥꯏꯕꯅꯦ ꯕꯃꯥꯒꯤ ꯑꯁ ꯅꯪꯅ ꯑꯗꯨ ꯃꯣꯏꯅ ꯄꯨꯒꯅꯤ ꯍꯥꯏꯔꯗꯤ ꯑꯩꯒꯤ ꯅꯪꯒꯤ ꯑꯦꯀꯥꯎꯟ ꯂꯩꯇ꯭ꯔꯗꯤ